ꯇꯥꯏ
ꯑꯩꯁꯦ ꯅꯉꯣꯟꯗ ꯀꯩꯅꯣꯝ ꯍꯪꯒꯦꯅ ꯇꯧꯔꯛꯏꯅꯤꯅꯦ ꯅꯣꯏ ꯃꯅꯥꯛꯀꯤ ꯑꯃ ꯅꯣꯏ ꯑꯗꯨꯋꯥꯏꯗꯩꯅꯦ ꯍꯥꯏꯕ꯭ꯔꯥ ꯀꯩꯅꯣꯝ ꯍꯥꯏꯅꯩꯌꯦꯕ ꯑꯩꯅ ꯇꯥꯕꯗꯗꯤ ꯑꯩꯗꯣ ꯅꯨꯡ ꯂꯩꯌꯦꯅ ꯑꯩꯅ ꯅꯣꯡꯃ ꯅꯉꯣꯟꯗ ꯄꯜꯂꯝꯃꯦꯗꯅ ꯑꯗꯨꯗꯣ ꯅꯣꯏ ꯑꯗꯨꯋꯥꯏꯗ ꯑꯍꯟ ꯑꯃ ꯂꯩ ꯍꯥꯏꯏꯌꯦꯕ ꯃꯥꯅ ꯁꯦꯝꯕ ꯍꯤꯗꯥꯛꯇꯣ ꯌꯥꯝ ꯐꯩꯌꯦ ꯈꯣꯠꯂꯦꯅ ꯑꯩꯈꯣꯏ ꯁ꯭ꯋꯥꯏꯁꯤꯗꯁꯨ ꯃꯤꯁꯦ ꯃꯌꯥꯝ ꯉꯥꯡꯅꯕ ꯇꯥꯔꯦꯕ ꯑꯩꯁꯦ ꯑꯗꯨꯗꯨꯒꯤ ꯑꯩ ꯅꯉꯣꯟꯗ ꯑꯝꯇ ꯍꯪꯒꯦꯅ ꯇꯧꯔꯛꯏꯅꯦ ꯅꯣꯏ ꯑꯗꯨ꯭ꯋꯥꯏꯗ ꯂꯩꯕ꯭ꯔꯥꯕ
ꯑꯣ ꯑꯃꯗꯤ ꯂꯩꯕꯅꯦ ꯑꯩꯈꯣꯏ ꯃꯃꯥꯡ ꯆꯈꯠꯂꯒꯅꯦ ꯑꯍꯜ ꯑꯃ ꯑꯩꯗꯤ ꯀꯅꯥꯅꯣ ꯀꯩꯅꯣꯗꯤ ꯈꯪꯗꯦꯕꯀꯣ ꯍꯥꯏꯗꯤ ꯑꯩꯈꯣꯏ ꯅꯍꯥꯃꯨꯛꯁꯨ ꯀꯅꯥꯅꯣ ꯃꯈꯣꯏꯁꯦ ꯃꯅꯥꯛꯇꯒꯤꯁꯨ ꯃꯥꯒꯤꯗꯣ ꯐꯩꯌꯦ ꯈꯣꯠꯂꯦ ꯍꯥꯏꯗꯤ ꯃꯥꯒꯤꯗꯣ ꯍꯥꯏꯗꯤ ꯗꯨꯀꯥꯟꯒꯤꯒ ꯃꯥꯟꯅꯗꯦꯅ ꯍꯥꯏꯕꯀꯣ ꯍꯥꯏꯗꯤ ꯃꯁꯥꯅ ꯁꯦꯝꯖꯕꯗꯣ ꯃꯅꯥ ꯃꯁꯤꯡ ꯇꯧꯔꯒ ꯑꯗꯨꯃꯥꯏꯅ ꯇꯧꯔꯒ ꯐꯩ ꯈꯣꯠꯂꯤꯦꯗꯤ ꯍꯥꯏꯅꯕꯅꯦ ꯑꯗꯣ ꯅꯪ ꯄꯥꯃꯗꯤꯅꯦ ꯑꯩ ꯀꯅꯥꯅꯣ ꯀꯔꯤꯅꯦ ꯑꯗꯣ ꯃꯔꯤ ꯃꯈꯣꯡ ꯐꯖꯅ ꯍꯪꯉꯛꯀꯦ ꯑꯗꯨꯒꯅꯦ ꯑꯩ ꯅꯪꯉꯣꯟꯗ ꯍꯥꯏꯔꯛꯀꯦ ꯍꯥꯏꯗꯤ ꯑꯃ ꯁꯤꯖꯤꯟꯅꯕ ꯃꯤꯗ ꯍꯥꯟꯅ ꯍꯪꯈꯤꯒꯦꯕ ꯍꯥꯏꯗꯤ ꯅꯪꯗꯣ ꯑꯃꯨꯛ ꯁꯤꯖꯤꯟꯅꯔꯨꯔꯒ ꯐꯔꯝꯗ ꯇꯥꯔꯗꯤ ꯅꯨꯡꯉꯥꯏꯇꯦꯕ ꯑꯩꯗꯣ ꯑꯗꯨꯅ ꯍꯈꯣꯏ ꯁꯤꯖꯤꯟꯅꯩ ꯍꯥꯏꯕ ꯃꯤꯗꯣ ꯑꯗꯨꯗ ꯑꯩ ꯍꯪꯉꯛꯀꯦ ꯑꯗꯨꯒ ꯃꯣꯏꯒꯤ ꯃꯔꯣꯟ ꯍꯥꯏꯗꯤ ꯃꯌꯨꯝ ꯀꯩꯀꯩꯗꯣ ꯍꯪꯉꯛꯀꯦ ꯅꯪ ꯀꯌꯥꯝ ꯀꯨꯏꯔꯝꯃꯣ ꯅꯥꯕ
ꯑꯩꯁꯦ ꯅꯥꯕꯁꯦ ꯃꯃꯥꯡ ꯆꯍꯤꯗꯩꯅꯦꯕ ꯁꯨꯃꯥꯏꯅ ꯇꯧꯔꯛꯏꯁꯦ ꯑꯩꯁꯦ ꯑꯃꯨꯛ ꯐꯔꯨꯔꯕꯅꯦꯕ ꯀꯩꯅꯣꯒꯤ ꯗꯣꯛꯇꯔꯒꯤ ꯍꯤꯗꯥꯛ ꯆꯥꯕꯗꯒꯤꯩ ꯑꯃꯨꯛ ꯐꯔꯨꯔꯕꯅꯦ ꯑꯗꯨꯗꯨꯒ ꯑꯩꯁꯦ ꯑꯃꯨꯛ ꯍꯟꯗꯛꯁꯦ ꯑꯃꯨꯛ ꯍꯧꯔꯛꯄ ꯍꯥꯏꯇꯥꯔꯦ ꯑꯗꯩꯗ ꯑꯩꯈꯣꯏ ꯑꯗꯥꯋꯥꯏꯒꯤ ꯑꯩꯈꯣꯏ ꯑꯗꯨꯗꯥꯏ ꯃꯅꯥꯛꯇ ꯑꯍꯟ ꯑꯃꯅ ꯏꯕꯣꯛ ꯑꯃꯅ ꯍꯥꯏꯔꯛꯄꯅꯦꯕ ꯑꯗꯨꯃꯥꯏꯅ ꯗꯣꯛꯇꯔꯒꯤꯗꯨꯣ ꯆꯥꯗꯣꯏ ꯁꯔꯣ ꯑ ꯑꯍꯟ ꯀꯩꯅꯣ ꯇꯧꯔꯒ ꯁꯦꯝꯕ ꯃꯥꯏꯕ ꯃꯥꯏꯕꯤ ꯑꯗꯨꯒꯨꯝꯕ ꯂꯩꯗꯅ ꯑꯗꯨꯒꯨꯝꯕꯅ ꯁꯦꯝꯕꯗꯣ ꯑꯗꯨꯅ ꯏꯐ ꯐꯕꯅꯦꯀꯣ ꯏꯁꯥꯅ ꯁꯦꯝꯃꯒ ꯀꯩꯅꯣ ꯇꯧ ꯇꯧꯕꯅ ꯍꯦꯟꯅ ꯐꯕꯅꯤ ꯃꯤ ꯗꯣꯛꯇꯔꯒꯤ ꯍꯤꯗꯥꯛ ꯒꯨꯂꯤ ꯆꯥꯗꯣꯏ ꯁꯔꯨ ꯒꯨꯂꯤ ꯆꯥꯕ ꯍꯥꯏꯁꯤꯗꯤ ꯁꯥꯏꯠ ꯏꯐꯦꯛ ꯀꯩꯀꯥ ꯌꯥꯝꯅꯁꯨ ꯂꯥꯛꯏꯗꯅ ꯑꯗꯨꯗꯨꯅ ꯑꯗꯨꯃꯥꯏꯅ ꯁꯦꯝꯃꯒ ꯏꯁꯥꯅ ꯁꯦꯝꯖꯔ ꯈꯣꯠꯆꯔꯒ ꯀꯩꯅꯣ ꯇꯧꯖꯧꯗꯨꯅ ꯐꯕꯅꯦ ꯊꯨꯅꯁꯨ ꯐꯕ ꯑꯗꯒꯤ ꯅꯨꯡꯁꯨ ꯇꯥꯕꯅꯤ ꯈꯣꯠꯄꯅꯤꯅ ꯍꯥꯏꯌꯦꯕ ꯅꯨꯡ ꯀꯦꯜꯍꯟꯕꯒꯤ ꯑꯗꯣ ꯑꯩꯒꯤꯗꯤ ꯅꯨꯡꯁꯦ ꯌꯥꯝ ꯌꯥꯝꯃꯦꯕ ꯍꯥꯏꯗꯤ ꯑꯆꯧꯕ ꯅꯠꯇꯦꯕ ꯑꯩꯒꯤ ꯅꯃꯅꯨꯡꯁꯦ ꯃꯆꯥ ꯃꯆꯥ ꯑꯣꯏꯔꯒ ꯌꯥꯝ ꯌꯥꯝꯕ ꯍꯥꯏꯇꯥꯔꯦ ꯑꯗꯨꯗꯨꯅꯅꯦ ꯑꯗꯨꯃꯥꯏꯅ ꯇꯧꯕꯅꯤꯅ ꯁꯦꯝꯃꯒ ꯊꯛꯄꯗꯨꯅ ꯑꯩꯁꯦ ꯑꯗꯨꯅ ꯐꯔꯗ꯭ꯔꯥ ꯍꯥꯏꯅ ꯈꯜꯂꯒ ꯑꯩꯁꯦ ꯅꯪꯉꯣꯟꯗ ꯍꯪꯉꯛꯏꯅꯦꯕ ꯑꯗꯣ ꯅꯣꯏ ꯃ ꯍꯧꯖꯤꯛꯀꯤ ꯅꯣꯏ ꯏꯅꯦꯗꯣ ꯍꯥꯏꯐꯦꯠ ꯅꯪꯅ ꯆꯥꯎꯔꯥꯛꯄ ꯑꯃ ꯍꯥꯏꯗꯤ ꯃꯥꯒꯤ ꯍꯤꯗꯥꯛ ꯆꯥꯈꯤꯕ ꯃꯤꯁꯤꯡꯗꯨꯗ ꯍꯥꯏꯐꯦꯠ ꯅꯪ ꯈꯪꯅꯕ ꯌꯥꯎꯔꯒꯗꯤ ꯍꯪꯕꯤꯌꯣꯕ ꯑꯗꯨꯗꯨꯒ ꯑꯩꯉꯣꯟꯗ ꯍꯧꯖꯤꯛꯁꯨ ꯃꯥ ꯍꯤꯗꯥꯛꯇꯨ ꯁꯦꯝꯃꯤ ꯈꯣꯠꯂꯤ ꯍꯥꯏꯔꯒꯗꯤ ꯑꯩꯁꯦ ꯅꯪꯒꯤꯗ ꯑꯃꯨꯛ ꯂꯥꯛꯑꯒ ꯂꯧꯕ ꯂꯥꯛꯀꯦꯕ ꯑꯗꯨꯗꯨꯒ ꯅꯠꯇ꯭ꯔꯁꯨ ꯅꯪꯒ ꯇꯧꯔꯒ ꯆꯠꯃꯤꯟꯅꯔꯒ ꯂꯧꯔꯨꯁꯦꯕ
ꯌꯥꯏ ꯌꯥꯏꯌꯦ ꯑꯩ ꯈꯪꯉꯛꯀꯦ ꯑꯗꯨꯗ ꯅꯪ ꯅꯨꯡꯗꯣ ꯑꯁ ꯅꯨꯡ ꯃꯆꯥ ꯃꯆꯥ ꯍꯥꯏꯗꯨ ꯚꯦꯔꯥ ꯀꯥꯏꯅꯩ ꯍꯥꯏꯗꯤ ꯇꯥꯈꯤꯕ ꯉꯝꯈ꯭ꯔꯗꯤ ꯐꯩꯌꯦꯕ ꯉꯝꯗ ꯇꯥꯔꯗꯤ ꯅꯪ ꯑꯗꯨꯅ ꯆꯥꯎꯈꯠꯂꯒ ꯅꯕꯨꯛꯇꯨꯗ ꯅꯪ ꯂꯩꯕ ꯃꯆꯥ ꯑꯃ ꯈꯪꯉꯣꯏꯗ꯭ꯔꯤꯅꯣ ꯍꯦꯛꯇ ꯄꯨꯛ ꯊꯤꯟꯕꯅꯦꯕ ꯅꯨꯡ ꯍꯥꯏꯁꯤꯗꯤ ꯑꯩꯈꯣꯏ ꯃꯥꯒꯁꯨ ꯇꯧꯔꯝꯃꯦꯕꯀꯣ ꯃꯥꯒꯤꯕꯨꯗꯤ ꯃꯆꯥ ꯃꯆꯥ ꯅꯠꯇꯦ ꯃꯥꯥꯏ ꯑꯆꯧꯕ ꯑꯃꯇꯪ ꯂꯩꯕ ꯑꯆꯧꯕ ꯑꯃꯇꯪ ꯑꯣꯏꯕꯅꯤꯅ ꯃꯥꯗꯤ ꯍꯥꯏꯗꯤ ꯏꯁꯤꯡ ꯀꯩꯀꯩ ꯊꯛꯄꯗꯨ ꯋꯥꯏ ꯈꯣꯠꯂꯦꯅ ꯃꯥꯗꯤ ꯑꯍꯟꯒ ꯑꯣꯏꯕꯒ ꯍꯥꯏꯗꯤ ꯃꯄꯥꯟꯄꯥꯟ ꯊꯣꯛꯄꯗ ꯅꯨꯡꯉꯥꯏꯇꯦꯗꯅ ꯏꯁꯤꯡ ꯃꯌꯥꯝ ꯊꯛꯄꯁꯦ ꯑꯗꯨꯅ ꯃꯥꯗꯤ ꯗꯥꯛꯇꯔꯗ ꯆꯠꯂꯒ ꯑꯣꯏꯅ ꯗꯥꯏꯔꯦꯛ ꯂꯧꯊꯣꯛꯈ꯭ꯔꯦ ꯑꯗꯨ ꯅꯪꯒꯤ ꯃꯆꯥ ꯃꯆꯥ ꯍꯥꯏꯗꯣ ꯈꯔ ꯊꯨꯅ ꯇꯥꯅꯕ ꯇꯧꯋ ꯍꯥꯏꯗꯤ ꯃꯆꯥꯅꯤꯅ ꯅꯪꯒꯤꯗꯣ ꯇꯥꯕꯗꯤ ꯂꯥꯏꯒꯅꯦꯕ ꯍꯥꯏꯗꯤ ꯃꯍꯤ ꯃꯅꯥ ꯏꯁꯤꯡꯗꯣ ꯌꯥꯂꯤꯈꯩ ꯌꯥꯝ ꯊꯛꯑꯣ ꯄꯊꯛꯛꯇꯛ ꯊꯛꯁꯤꯜꯂꯣ ꯏꯁꯤꯡꯗꯣ ꯑꯗꯨꯒ ꯍꯥꯏꯗꯤ ꯅꯪ ꯆꯥꯕ ꯊꯛꯄꯗꯁꯨ ꯈꯔꯁꯦ ꯑꯃꯨꯛ ꯍꯥꯏꯗꯤ ꯑꯗꯨꯃꯥꯏꯅ ꯅꯨꯡ ꯅꯨꯡ ꯂꯩꯔꯣꯏꯗꯕ ꯏꯁꯤꯡ ꯃꯔꯤ ꯅꯨꯡꯉꯥꯏꯒꯗꯕ ꯄꯣꯠꯇꯣ ꯑꯣꯏꯅ ꯆꯥꯎ ꯍꯥꯏꯗꯤ ꯈꯥꯃꯦꯟ ꯒꯨꯝꯕꯁꯦ ꯆꯥꯔꯨꯅꯣꯕ ꯍꯥꯏꯗꯤ ꯈꯥꯃꯦꯟ ꯒꯨꯝꯕꯁꯤꯗꯤ ꯃꯥꯒꯤ ꯆ ꯇꯥꯔ ꯁꯣ ꯃꯥ ꯏꯨꯝ ꯇ ꯣ ꯍꯥꯏꯗꯤ ꯃꯅꯨꯡꯒꯤ ꯃꯔꯨ ꯑꯗꯨ ꯂꯧꯊꯣꯛꯑꯒꯅꯦ ꯁꯦꯡꯅ ꯇꯧꯔꯒ ꯑꯗꯨꯃꯥꯏꯅ ꯆꯥꯎꯋꯣ ꯑꯗꯨ ꯅꯪ ꯅꯕꯨꯛ ꯅꯥꯕ ꯈꯣꯠꯄꯗꯤ ꯇꯧꯗ꯭ꯔꯤꯕꯣ ꯃꯆꯥ ꯑꯣꯏꯕꯅꯤꯅ
ꯎꯝ ꯍꯥꯏꯗꯤ ꯅꯨꯡꯁꯦ ꯅꯨꯡ ꯂꯩꯕ ꯍꯥꯏꯁꯦ ꯃꯁ ꯆꯥ ꯑꯣꯏꯒꯦꯔꯥ ꯆꯆꯧꯕꯣ ꯂꯩꯕ ꯑꯣꯏꯒꯦꯔꯥ ꯄꯨꯛ ꯅꯥꯕꯁꯤꯗꯤ ꯑꯗꯨꯝ ꯇꯧꯗꯣꯏꯅꯦꯕ ꯄꯨꯛꯁꯨ ꯅꯥꯕꯅ ꯍꯥꯏ ꯌꯦꯛꯄꯒꯤ ꯇꯥꯏꯞꯇ ꯍꯦꯛꯇ ꯍꯥꯏꯗꯤ ꯀꯩ ꯍꯥꯏꯅꯤ ꯂꯩꯐꯝ ꯆꯥꯐꯝ ꯑꯃ ꯈꯪꯗꯕꯤꯗ ꯂꯩꯕꯥꯛ ꯃꯈꯥꯗ ꯐꯧ ꯑꯩꯁꯦ ꯀꯩꯅꯣꯗ ꯐ꯭ꯂꯣꯔꯗ ꯐꯥꯎꯅꯦ ꯑꯩꯁꯦ ꯈꯪꯕ ꯊꯔꯧ ꯃꯔꯣꯛ ꯑꯣꯜꯂꯒ ꯈꯥꯡꯉꯕꯅꯦ ꯍꯥꯏꯕ ꯅꯥꯕꯩ ꯃꯌꯥꯏꯅ ꯑꯗꯨꯃꯥꯏꯅ ꯇꯧꯋꯦꯕ ꯑꯩ ꯃꯃꯥꯡꯗꯁꯨ ꯇꯧꯕꯗꯣ ꯗꯣꯛꯇꯔꯒꯤ ꯒꯨꯂꯤ ꯆꯥꯔꯒꯕꯨꯗꯤ ꯐꯈꯤ ꯑꯗꯣ ꯅꯨꯡꯗꯤ ꯀꯩꯁꯨ ꯇꯥꯔꯛꯈꯤꯗꯦꯗꯅ ꯑꯗꯨꯅ ꯑꯩꯅ ꯅꯨꯡꯁꯦ ꯑꯣꯏꯅ ꯇꯥꯍꯜꯂꯒ ꯐꯍꯟꯈꯤꯕꯕꯅ ꯐꯩꯌꯦꯅ ꯈꯟꯕ ꯅꯨꯡꯗꯣ ꯄꯨꯜꯂꯞ ꯄꯨꯂꯞ ꯇꯥꯍꯟꯈ꯭ꯔꯒꯗꯤ ꯀꯔꯤꯝ ꯀꯩꯅꯣ ꯇꯧꯗ꯭ꯔꯦꯗꯅ ꯑꯗꯨꯅ ꯐꯩꯗꯅ ꯑꯃꯨꯛ ꯅꯨꯡꯗꯣ ꯇꯥꯍꯟꯗ꯭ꯔꯒꯗꯤ ꯍꯥꯏꯗꯤ ꯑꯃꯨꯛ ꯃꯆꯥ ꯄꯣꯛꯂꯛꯄꯩ ꯇꯥꯏꯞꯇ ꯃꯆꯥ ꯃꯆꯥ ꯑꯃꯨꯛ ꯅꯧꯅ ꯑꯃꯨꯛ ꯂꯩꯈꯠꯂꯛꯀꯗꯣꯏꯅꯦꯕ ꯑꯗꯨꯗꯨꯏꯅꯦꯕ ꯩꯅ ꯑꯃꯨꯛ ꯈꯜꯂꯤꯁꯦ ꯑꯗꯨꯅ ꯍꯤꯗꯥꯛꯇꯨꯃ ꯆꯥꯔꯒ ꯀꯦꯜꯍꯟꯒꯦꯕꯅ ꯐꯩꯌꯦꯅ ꯈꯟꯕꯩꯅꯦꯕ ꯑꯗꯣ ꯅꯪꯗꯣ ꯄꯥꯎꯗꯣ ꯍꯥꯏꯐꯦꯠꯇꯪ ꯆꯥꯎꯔꯥꯛꯄ ꯑꯃ ꯅꯪꯅ ꯑꯗꯨꯝ ꯐꯣꯔꯦꯟ ꯑꯣꯏꯔꯁꯨꯀꯣ ꯍꯥꯏꯐꯦꯠꯇꯪ ꯍꯪꯕꯤꯌꯣꯕ ꯑꯗꯨꯗꯨꯒ ꯑꯩꯗꯣ ꯅꯪꯒꯤꯗ ꯂꯥꯛꯑꯒ ꯅꯪꯒ ꯇꯧꯔꯒ ꯑꯃꯨꯛ ꯆꯠꯃꯤꯟꯅꯁꯦꯕ ꯍꯥꯏꯗꯤ ꯅꯣꯏ ꯂꯩꯀꯥꯏ ꯑꯗꯨꯋꯥꯏꯗꯣ ꯑꯩꯒꯤ ꯈꯔ ꯀꯣꯛꯁꯨ ꯉꯥꯎꯋꯦꯕ ꯍꯥꯏꯗꯤ ꯀꯣꯛ ꯉꯥꯎꯕ ꯍꯥꯏꯔꯒ ꯂꯝꯕꯤꯗꯣ ꯎ ꯀꯩꯅꯣ ꯂꯝꯕꯤꯗꯣ ꯑꯍꯨꯝ ꯐꯥꯡꯕꯅꯤꯅ ꯀꯔꯝꯕꯗ ꯆꯠꯇꯣꯏꯅꯣ ꯍꯥꯏꯗꯣ ꯈꯪꯗꯦꯕ ꯑꯩꯗꯣ ꯑꯗꯨꯗꯨꯏꯅꯦꯕ